ꯍꯜꯂꯣ ꯑꯥ ꯇꯥꯕꯔ ꯁꯦꯡꯕ꯭ꯔ
ꯑ ꯇꯥꯏꯌꯦ
ꯎ ꯑꯁ ꯅꯥꯈꯣꯟꯖꯦꯜ ꯌꯥꯝ ꯅꯨꯡꯁꯤꯌꯦ
ꯑ
ꯎꯝ
ꯀꯩꯗꯧꯔꯤꯅꯣ
ꯆꯥꯛ ꯆꯥꯔꯒ ꯑꯗꯨꯝ ꯑꯗꯨꯝ ꯂꯩꯔꯤ ꯅꯪꯗꯤ
ꯑꯣ ꯑꯩ ꯑꯩꯁꯨ ꯀꯩꯅꯣ ꯑꯗꯨꯝ ꯂꯩꯕꯅꯤꯗ ꯐꯝꯔꯒ ꯂꯩꯕ
ꯅꯪꯗꯤ ꯀꯥꯏꯗꯩꯅꯣ ꯀꯩꯅꯣꯝꯃꯥ ꯅꯣꯅꯦ ꯇꯃꯦꯡꯂꯣꯡ ꯗꯩꯔꯣ ꯅꯪꯁꯨ
ꯑꯧ ꯃꯥꯅꯦ
ꯑꯦꯟ ꯗꯥꯒꯤꯔ ꯇꯤ ꯗꯥꯒꯤꯔꯥ
ꯑꯦꯟ
ꯑꯆꯥ ꯑꯗꯨꯒ ꯀꯩꯅꯣꯗ ꯂꯩꯕ ꯑ ꯅꯪꯅ ꯈꯨꯟꯗ ꯂꯩꯕ ꯈꯨꯟꯗ ꯂꯩꯕ ꯃꯤ ꯄꯥꯛ ꯊꯦꯡꯅꯗꯦꯅꯦ
ꯄꯥꯛꯊꯦꯡꯅꯗꯦ ꯍꯥꯏ ꯑꯣ ꯑꯣ ꯑꯩ ꯀꯩꯅꯣ ꯀꯨꯏꯗ꯭ꯔꯤꯌꯦ ꯑꯣ ꯍꯧꯖꯤꯛ ꯀꯩꯅꯣ ꯂꯥꯛꯄ ꯑꯗꯨꯒꯤ
ꯑꯆꯥ ꯑꯁ ꯁꯛ ꯌꯥꯝ ꯐꯖꯒꯗꯧꯕ ꯃꯥꯜꯂꯦꯍꯦ ꯅꯈꯣꯜꯗꯣ ꯌꯥꯝ ꯅꯨꯡꯁꯤꯌꯦꯍꯦ
ꯑꯦ ꯅꯠꯇꯤꯌꯦ
ꯎꯝ ꯁꯤꯗꯤ ꯑꯩ ꯍꯣꯔꯦꯟ ꯀꯩꯅꯣ ꯍꯥꯡꯕ ꯇꯥꯔꯦ
ꯑ ꯀꯩ ꯊꯕꯛ ꯇꯧꯔꯤꯅꯣ ꯍꯧꯖꯤꯛꯀꯥꯟꯗꯤ
ꯑꯁ ꯊꯕꯛ ꯇꯧꯕ ꯍꯥꯏꯕꯁꯦ ꯊꯕꯛ ꯇꯧꯗꯕꯅꯤꯅꯦ
ꯑꯩꯁꯨ ꯀꯩꯅꯣꯝꯃ ꯃꯥꯁꯇꯔ ꯂꯣꯏꯔꯒ ꯑꯦꯛꯖꯥꯝ ꯊꯥꯔꯒ ꯂꯩꯔꯤ
ꯑꯣ ꯌꯥꯝ ꯐꯩꯌꯦ ꯀꯟꯅ ꯍꯣꯠꯅꯧ ꯑꯧ ꯑꯩꯗꯤ ꯀꯩꯁꯨ ꯇꯧꯗꯦ
ꯑꯠꯆꯥ ꯅꯪ ꯀꯔꯤꯁꯨ ꯇꯧꯗꯦ ꯍꯥꯏꯕꯗꯤ ꯀꯩꯅꯣꯝꯃꯥ ꯒ꯭ꯔꯦꯖꯨꯋꯦꯁꯟ ꯒꯨꯝꯕꯗꯤ ꯂꯣꯏꯈ꯭ꯔꯕꯣ
ꯑ
ꯍꯜꯂꯣ ꯍꯜꯂꯣ ꯍꯜꯂꯣ ꯇꯥꯕꯔꯣ ꯅꯈꯣꯟ ꯇꯥꯗ꯭ꯔꯦ